ꯍꯜꯂꯣ
ꯍꯜꯂꯣ ꯍꯜꯂꯣ ꯗꯣꯁꯣ ꯃꯥꯏꯕꯣꯣꯏ ꯃꯥꯏ ꯑꯩꯕꯣꯏ ꯅꯪ ꯁꯥꯟꯅꯕ ꯂꯥꯛꯇꯒꯩꯗꯧꯔꯒꯦ
ꯑꯁ ꯑꯩꯈꯣꯏ ꯋꯥꯇꯣꯟꯝ ꯆꯥꯕꯤ ꯐꯥꯕꯤ ꯁꯥꯟꯅ ꯂꯩꯔꯦꯅꯦ
ꯅꯪꯩꯅ ꯉꯥꯡꯊꯣꯔꯛꯄꯁꯤꯡꯕꯨꯁꯨ ꯆꯥꯕꯝꯇ ꯉꯥꯡꯗꯦ ꯏꯕꯨꯡꯉꯣ ꯃꯣꯏꯅ ꯈꯔꯒ ꯀꯥꯎ ꯈꯣꯠꯅ ꯍꯥꯏ ꯀꯩꯅꯣ
ꯕꯣꯜ ꯁꯥꯟꯅꯕ ꯌꯥꯗꯧ ꯃꯥꯟꯗꯦꯅꯦꯍꯦ
ꯀꯩꯅꯣ ꯋꯥ ꯇꯗꯕꯦ
ꯌꯦꯡꯉꯣꯒ ꯃꯇꯝ ꯆꯥꯕꯤ ꯈꯪꯗ꯭ꯔꯅ
ꯐꯗ
ꯑꯁ ꯑ ꯑꯩꯈꯣꯏꯒꯤ ꯋꯥ ꯇꯣꯟꯅ ꯅꯞꯄ ꯇꯤꯜꯂꯝ ꯂꯩꯗꯥꯏꯅꯦ ꯋꯥ ꯑꯅꯧꯕꯗ
ꯍꯣꯏꯃꯦ
ꯑꯗꯨꯗꯣ ꯐꯥꯔꯒ ꯃꯥꯁꯦ ꯀꯩ ꯇꯧꯗꯣꯏꯅꯦꯕ ꯑꯥ ꯋꯥꯋꯥꯡꯉꯩꯁꯦ ꯃꯥꯅꯅꯦꯕ ꯂꯣꯏ ꯆꯥꯊꯣꯛꯇꯣꯏꯁꯦ
ꯇꯉꯡꯕꯗ꯭ꯔꯣ
ꯅꯠꯇꯦ ꯑꯉꯧꯕ ꯅꯠꯇꯦ ꯃꯤ ꯑꯩꯈꯣꯏꯒꯤ ꯑꯉꯥꯡꯕ ꯑꯥꯔꯃꯤ ꯃꯥꯟꯕ ꯑꯃ ꯂꯩꯕꯅꯦꯕ ꯔꯦꯠ ꯑꯥꯔꯃꯤꯒꯨꯝꯕ ꯑꯃ ꯇꯥꯏꯞꯇ
ꯑꯣ ꯈꯪꯗꯦꯅꯦ ꯎꯔꯕꯨꯗꯤ ꯈꯪꯈ꯭ꯔꯦ
ꯑꯣꯗꯤ ꯈꯪꯅꯦ ꯑꯩ ꯐꯣꯇꯣ ꯄ ꯑꯣꯏꯅ ꯊꯥꯕꯤꯔꯛꯈꯤ ꯃꯥꯁꯦ ꯑꯩꯈꯣꯏ ꯇ꯭ꯔꯦꯅꯤꯡ ꯄꯤꯗꯣꯏꯅꯦꯕ ꯃꯥꯅ ꯑꯩꯈꯣꯏꯒꯤ ꯇ꯭ꯔꯦꯅꯤꯡ ꯄꯤ ꯃꯔꯛꯁꯨ ꯃꯥꯁꯦ ꯂꯝꯍꯦꯟꯂ ꯎꯝꯕ ꯑꯉꯥꯡ ꯑꯣꯏꯗꯣꯏꯅꯦꯕ ꯃꯣꯏꯁꯦ, ꯄꯤꯛꯏꯉꯩꯗ ꯄꯤꯛꯏꯉꯩꯗ ꯈꯣꯏꯒꯤ ꯋꯥ ꯃꯇꯣꯟ ꯒꯩꯁꯦ ꯃꯣꯏꯅ ꯆꯥꯊꯣꯛꯑꯒ ꯃꯆꯥ ꯀꯣꯛꯁꯜꯂꯝꯗꯣꯏꯅꯦꯕ ꯃꯆꯥꯁꯦ ꯀꯣꯛꯁꯜꯂꯝꯃꯒ ꯈꯣꯏꯅ ꯊꯥꯏꯅ ꯀꯣꯟꯅ ꯎꯠꯇꯤꯟꯗꯅ ꯋꯥꯇꯤꯟꯗꯅ
ꯍꯣꯏ ꯍꯣꯏ ꯑ ꯍꯣꯏ ꯑꯩꯅ ꯍꯥꯏꯗꯤ ꯑꯣꯏꯗꯨꯣꯏꯅꯦ ꯋꯥꯇꯤꯟꯅꯦ ꯅꯪꯎꯕꯗꯣ
ꯃꯣꯏ ꯀꯣ ꯀꯧꯁꯜꯂꯝꯕ ꯃꯆꯥꯁꯦ ꯑꯣꯏꯗꯣꯏ ꯅꯦꯕ
ꯎꯝ
ꯀꯃꯥꯏ ꯇꯧꯒꯦꯗ
ꯄꯗꯨꯗꯤ ꯃꯣꯏ ꯃꯆꯥꯗꯨ ꯑꯣꯏꯗꯣꯏꯅꯦꯕ
ꯃꯣꯏꯖꯦꯀꯣ ꯐꯥꯔꯒ ꯇ꯭ꯔꯦꯅꯤꯡꯁꯦ ꯄꯤꯗꯣꯏꯅꯦꯕ ꯇ꯭ꯔꯦꯅꯤꯡ ꯈꯨꯄꯤ ꯑꯃ ꯂꯩꯌꯦꯕ ꯈꯣꯏꯒꯤ, ꯃꯈꯣꯡꯁꯤꯗ ꯂꯪ ꯑꯃ ꯀꯤꯁꯟꯂꯅꯤꯗꯅꯥ ꯂꯪꯖꯤ ꯁꯤꯜꯂꯒ ꯑꯩꯈꯣꯏꯒꯤ ꯆꯩ ꯃꯆꯥ ꯑꯃ ꯄꯥꯏꯔꯒ ꯃꯊꯨꯟꯁꯤꯗ ꯇꯦꯠ ꯇꯦꯠ ꯀꯟꯗꯣꯏꯅꯦꯕ
ꯆꯩ ꯃꯆꯥ ꯑꯃ ꯄꯥꯏꯔꯒ ꯐꯨꯗꯣꯏꯕ?
ꯇ꯭ꯔꯦꯅꯤꯡ ꯄꯤꯕ ꯍꯥꯏꯇꯥꯔꯦ ꯄꯥꯏꯕ ꯇꯝꯕꯤꯕ ꯍꯥꯏꯇꯥꯔꯦ ꯃꯐꯝ ꯑꯃꯗꯩꯅ ꯃꯨꯝ ꯃꯐꯝ ꯑꯃꯐꯥꯎ ꯄꯥꯏꯔꯒ ꯇꯝꯕꯤꯕ ꯃꯥꯁꯦ ꯑꯈꯣꯏꯅ ꯁꯖꯥꯏꯒꯁꯦ ꯄꯤꯗꯣꯏꯅꯦꯕ
ꯑꯗꯣ ꯇꯤꯟꯗꯔꯣ ꯑꯈꯣꯏꯒꯤ ꯗꯥꯏꯔꯦꯛꯁꯟ ꯍꯪꯕ ꯇꯤꯟꯗꯣ?
ꯍꯥꯥ
ꯗꯥꯏꯔꯦꯛꯁꯟ ꯍꯪꯕ ꯌꯥꯕ ꯇꯤꯟ ꯑꯝ ꯂꯩꯕꯗꯣ
ꯑꯦ ꯑꯗꯨ ꯅꯠꯇꯦ ꯗꯥꯏꯔꯦꯛꯁꯟ ꯍꯪꯕ ꯌꯥꯕ ꯇꯤꯟꯗꯤ ꯀꯩꯅꯤ ꯑꯥ ꯈꯣꯏꯒꯤ ꯎꯝꯃꯥ ꯑꯥ ꯍꯋꯥꯏ ꯄꯣꯡ ꯍꯋꯥꯏꯗ ꯅꯞ ꯐꯪꯕ꯭ꯔꯥ ꯏꯤ ꯆꯤ ꯈꯣꯡꯕꯝ ꯎꯝ ꯃꯇꯣꯟ ꯑꯅꯤꯗ ꯀꯩ ꯇꯧꯕꯗꯣ ꯆꯞꯅꯕ ꯄꯥꯟꯕꯗꯣ?
ꯑꯥ ꯌꯥꯎꯕꯅꯦꯕ ꯎꯝ ꯍꯥꯎ ꯕꯥꯏ ꯍꯥꯏꯔꯣ ꯇꯥꯏ
ꯑꯩꯈꯣꯏꯒꯤ ꯄꯣꯡ ꯍꯋꯥꯏꯗ ꯅꯞꯄ ꯇꯤꯟꯗꯨꯅꯦꯕ ꯅꯪꯒꯤ ꯃꯇꯣꯟꯗ ꯆꯞꯄꯅꯕ ꯌꯥꯎꯕꯗꯣ ꯅꯠꯇ꯭ꯔꯣ ꯅꯪꯅ ꯍꯥꯏꯖꯦ ꯗꯥꯏꯔꯦꯛ ꯁꯟꯗ ꯄꯥꯏꯖꯦ
ꯑꯣ ꯀ ꯃ ꯇ ꯇꯀꯗꯨ ꯑ ꯃꯇꯣꯟꯗ ꯇꯦꯛ ꯇꯦꯛ ꯇꯦꯛꯄꯤꯗꯨꯅꯦꯃꯦ ꯑꯩꯅ ꯍꯥꯏꯖꯦ
ꯎꯝ ꯑꯗꯨꯅꯤ ꯑ
ꯑꯗꯨꯔꯕ ꯅꯪ ꯍꯥꯏꯖꯦ
ꯅꯠꯇꯦ ꯅꯠꯇꯦ ꯑꯩꯈꯣꯏꯒꯤꯁꯤꯅ ꯔꯦꯠ ꯑꯥꯔꯃꯤꯒꯨꯝꯕꯅꯦ ꯃꯣꯏꯁꯦ ꯑꯗꯨꯒ ꯁꯤꯒꯤ ꯇꯤꯟꯁꯦꯀꯣ ꯆꯥꯕꯁꯨ ꯌꯥꯏꯒ ꯍꯥꯏꯌꯦ ꯃꯌꯥꯝꯅ ꯍꯥꯏꯅꯕꯗꯗꯤ ꯐꯩꯌꯥꯝ ꯌꯥꯝꯕꯅꯤ ꯆꯥꯕ ꯌꯥꯏ ꯉꯧꯔ ꯆꯥꯕ ꯌꯥꯏꯌꯦ
ꯁꯤꯗꯤ
ꯍꯥꯥ ꯋꯥꯇꯤꯟꯖꯦ ꯌꯥꯏꯗꯅ
ꯆꯤꯟꯗꯗꯤ ꯌꯥꯏ ꯑꯗꯨꯗꯤ
ꯎꯝ ꯑꯗꯨꯅꯤ ꯋꯥ ꯉꯩꯁꯦ ꯃꯇꯣꯟ ꯂꯣꯏ ꯆꯤꯛꯊꯠꯂꯦ ꯃꯥꯅ ꯑꯗꯨꯗꯒꯤ ꯐꯥꯔꯒ ꯇ꯭ꯔꯦꯅꯤꯡ ꯇꯧꯔꯝꯕꯅꯤꯅ ꯑꯉꯥꯡ ꯃꯆꯥ ꯃꯌꯥꯝꯒ ꯁꯥꯟꯅꯍꯜ ꯂꯩ ꯇꯥꯎꯄꯣꯟꯕꯧꯋꯦ ꯇ ꯍꯥꯎꯕꯗ ꯑꯩ ꯆꯟꯖꯂ ꯄꯅꯤ
ꯑ ꯉ ꯋꯥꯣꯂ ꯄ ꯀꯥꯥꯟꯗꯌꯥ
ꯑ ꯑꯣꯂꯦ
ꯊ ꯌꯥꯔꯕꯔꯅ
ꯌꯥ ꯐꯩꯗꯑꯣꯅꯤ ꯑ ꯍꯧꯖꯤꯛ ꯑꯉꯥꯡ ꯑꯣꯟ ꯂꯩ ꯃꯈꯩꯗ ꯍꯟ ꯁꯥꯔꯨ ꯌꯥꯗꯦ
ꯃ ꯄꯤꯊ ꯌꯥ ꯑꯗꯨꯗꯤ ꯀꯔꯤ ꯒꯅ
ꯑꯉꯥꯡ ꯑꯉꯥꯡ ꯑꯣꯏꯅ ꯑꯣꯜꯂꯒ ꯂꯩꯈ꯭ꯔꯒꯦ
ꯎ ꯎ
ꯉꯔꯥꯡ ꯑꯣꯟꯂꯁꯤꯅ ꯑꯆꯥꯄꯣꯠ ꯆꯥꯕꯁꯨ ꯐꯪꯉꯤ ꯉꯥꯎꯁꯨ ꯉꯥꯎꯁꯨꯅꯗꯦ
ꯍꯥꯏꯗ ꯂꯣꯏꯕꯀꯣ ꯅꯪ ꯅꯪ ꯑ ꯑꯣꯟꯕꯉ
ꯍꯥ
ꯩꯅꯗꯨ ꯇꯥꯎ ꯉꯥꯟꯗꯦꯕꯉꯣ
ꯉꯥꯡꯕꯨꯅꯦꯍꯦ ꯅꯪꯗ ꯇꯧꯏꯤ ꯅꯣꯏꯒꯤ ꯁꯀꯥ ꯍꯥꯝꯕꯔ ꯑꯃ ꯂꯩꯗꯥꯏꯅꯦ
ꯂꯩ ꯊꯁꯤꯔ ꯍꯧꯗꯣꯛꯎꯔꯣ
ꯌꯥ ꯑꯦ
ꯎꯝ
ꯌꯥꯏꯌꯦ ꯌꯥꯏꯌꯦ
ꯌꯥ ꯌꯥ
ꯑꯗꯨꯏ ꯁꯥꯏꯀꯜꯗꯨꯗ ꯅꯠꯇ꯭ꯔꯣ ꯑꯩꯈꯣꯏꯅ ꯊꯥꯏꯅ ꯂꯧꯕꯨꯛꯇ ꯆꯠꯂꯒ ꯀꯔꯤ ꯇꯧꯔꯛꯄꯗꯣ ꯆꯔꯨ ꯑꯣꯟꯕꯤ ꯁꯥꯟꯅꯔꯛꯄꯗꯣ
ꯆꯤꯡꯒꯤ ꯊꯧꯗꯔꯛꯄ ꯑꯦꯛꯁꯤꯗꯦꯟ ꯇꯧꯕꯗꯣ
ꯃꯥꯅꯦꯦ ꯃꯥꯅꯦꯦ ꯉꯥꯡꯖꯗ ꯒꯤ ꯊꯧꯖꯔꯛꯑꯀꯥꯟꯗ ꯅꯠꯇ꯭ꯔꯣ ꯑꯩꯈꯣꯏ ꯊꯔꯛ ꯉꯔꯛꯑꯣꯅꯤ ꯑꯗꯨꯗꯣ ꯂꯥꯛ ꯂꯩꯔꯤꯅꯦ ꯑꯩ ꯍꯧꯖꯤꯛꯐꯥꯎ
ꯆꯥꯔꯝꯗꯤ ꯇꯧꯔꯛꯇꯕꯅꯤ ꯏꯨꯡꯣ ꯅꯪꯒ ꯄꯨꯜꯂꯛꯄꯁꯦ
ꯑꯗ ꯑꯗꯨ ꯀꯩꯅꯣꯅꯦ
ꯑꯩ ꯃꯤꯗꯅ ꯍꯥꯏ ꯀꯒ
ꯑꯩꯅꯤꯗꯅꯥ
ꯑꯗꯨꯗꯦ ꯍꯧꯖꯤꯛꯁꯨ ꯅꯤꯡꯁꯤꯡꯉꯛꯏꯁꯤꯅꯦ ꯑꯩꯅ ꯍꯥꯀꯠꯆ ꯈꯣꯠꯄ ꯀꯥꯟꯗ ꯀꯥꯡꯥꯡꯅ ꯆꯤꯛꯈꯤꯕ ꯃꯣꯡ ꯑꯣꯏꯕ ꯍꯥꯏꯇꯥꯔꯦ ꯑꯗꯨ ꯅꯣꯏ ꯅꯥꯀꯟꯗꯣ ꯅꯤꯡꯁꯤꯡꯉꯛꯄ ꯍꯧꯖꯤꯛꯅ ꯁꯣꯛꯄ ꯃꯣꯏ ꯂꯩꯔꯝꯃꯤ ꯌꯦꯟꯖꯅꯤ ꯀꯥꯡꯁꯤꯗ ꯃꯐꯝ ꯆꯥꯅ ꯑꯩꯈꯣꯏꯒꯤ ꯃꯦꯃꯣꯔꯤ ꯂꯣꯁ ꯑꯣꯏꯗꯕ ꯃꯐꯝ ꯑꯃ ꯏꯃꯥ ꯍꯥꯏꯗꯤ ꯇꯥꯏꯝ
ꯑꯪ ꯀꯩꯅ ꯆ ꯀꯩ ꯆ ꯆ ꯀ ꯊꯥꯏ
ꯑꯁ ꯀꯔꯤ ꯇꯧꯏ ꯑ ꯑ ꯀꯩ ꯌꯦꯟꯁꯥꯡ ꯑꯣ ꯎꯇꯤ ꯎꯇꯤ ꯑꯃꯅꯦ ꯑꯗꯩꯗꯤ ꯃꯤꯃꯤ ꯁꯤꯡꯖꯨ ꯑꯃꯅꯦ
ꯑꯣ
ꯀꯥ ꯍꯣ ꯃꯅꯦ ꯃꯈꯟ ꯃꯈꯜ ꯃꯥꯅꯦ ꯎꯠꯇꯤ ꯊꯣꯡꯕ ꯍꯥꯎꯑꯣꯏ ꯀꯩꯅꯣ ꯍꯧꯖꯤꯛ
ꯇꯤꯅꯣ ꯍꯥꯏꯕ
ꯎꯝꯝ ꯇꯣꯔꯕꯣꯠ ꯎꯇꯤꯟ
ꯄꯔꯕꯔꯇ ꯀꯥꯏ ꯂꯩꯇꯔꯕꯠꯇꯗꯤ
ꯇꯧꯕ ꯄꯥꯜꯂꯤꯅꯦ ꯌꯨꯝꯗ ꯌꯥꯝ ꯄꯥꯜꯜꯂꯤꯦ
ꯣ ꯇꯤꯖꯤꯦ ꯀꯩ ꯅ ꯆꯥꯡꯒꯦ
ꯇꯣꯔꯕꯣꯠ ꯆꯪꯉꯦ ꯍꯋꯥꯏ ꯆꯪꯉꯦ ꯍꯋꯥꯏ ꯑꯥ ꯍꯏ ꯃꯪꯥꯏ ꯍꯥꯄꯁꯨ ꯍꯥꯏ ꯑꯗꯨꯒ ꯍꯋꯥꯏ ꯀꯔꯤꯗꯣ ꯍꯋꯥ ꯍꯋꯥ ꯀꯔꯤꯗꯣ ꯍꯋꯥꯏ ꯆꯅ ꯅꯠꯇꯦꯅꯦ ꯕꯣꯔꯗꯤꯡꯗ ꯌꯥꯝꯔꯤꯕ ꯍꯋꯥꯏ
ꯃꯪꯒꯟ
ꯎ
ꯊ
ꯎꯝ ꯀ ꯀ ꯆ ꯍꯥꯄꯁꯨ ꯍꯥꯏꯕ ꯍꯋꯥꯏ ꯑꯗꯒꯤ ꯑ ꯑꯗꯨꯃꯥꯏꯅ ꯇꯧꯔꯦ ꯀꯝ ꯊꯑꯣꯣ ꯅ ꯁꯣꯗ ꯍꯥꯞꯆꯤꯜꯂꯅꯤ
ꯏ
ꯑꯗꯨꯃꯥꯏꯅ ꯇꯧꯔꯒ ꯎꯇꯤ ꯑꯁꯪꯕ ꯑꯃ ꯀꯩ ꯑꯣꯟꯊꯣꯛꯄꯗꯣ ꯄꯥꯡꯈꯣꯛꯂꯥ ꯍꯥꯞꯄꯗꯣ ꯑꯗꯨꯒ ꯑꯗꯨ ꯎꯇꯤ ꯑꯁꯪꯕ ꯑꯣꯟꯗꯣꯛꯈ꯭ꯔꯦ ꯑꯗꯨꯃꯥꯏꯅ ꯇꯧꯔꯒ ꯄꯥꯡꯈꯣꯛꯂꯥ ꯑꯃ ꯍꯗꯒ ꯍꯧꯕꯗꯣ ꯍꯪꯕ꯭ꯔꯥ ꯌꯥꯏ
ꯆꯥꯟꯅ ꯎꯔꯅꯦ ꯑꯃꯨ ꯍꯥꯏꯖꯗꯦ ꯃꯉꯣꯟꯗꯤ ꯂꯦꯡꯉꯤꯗꯨꯗꯤ
ꯑꯗꯨ ꯂꯦꯡꯗꯕꯗꯨꯅꯤꯍ ꯑꯃ ꯑꯩꯈꯣꯏꯒꯤ ꯀꯗꯪꯒ ꯆꯤꯛꯑꯀꯥꯟꯗꯒ ꯅꯝꯗ ꯂꯨ ꯇꯧꯕꯗꯣ ꯀꯦꯜꯁꯤꯌꯝ ꯁꯔꯨꯛ ꯌꯥꯝ ꯋꯥꯡꯕꯖꯥꯠꯅꯤ ꯃꯣꯏ ꯍꯦꯛ ꯀꯦꯜꯁꯤꯌꯝꯝ ꯑ ꯀ ꯑꯗꯣ ꯃꯇꯣꯠ ꯊꯥꯠꯇꯠꯂꯤꯗꯅ ꯑꯩꯈꯣꯏꯅ ꯃꯅꯥ ꯊꯥꯠꯇꯠꯂꯀꯥꯟꯗ ꯃꯆꯨ ꯃꯨꯛ ꯂꯩ
ꯃꯇꯣꯟꯗ ꯍꯣꯏꯅꯦ ꯃꯇꯣꯟꯗ ꯑꯣꯜꯂꯛꯄꯅꯤꯅꯦ ꯑꯗꯨꯗꯣ ꯑꯣꯛ ꯀꯌꯥꯝ ꯄꯤꯖꯗꯥꯏꯗꯨꯕ
ꯍ ꯑꯣꯀꯦ ꯄꯤꯆꯦ
ꯍꯜꯂꯣ ꯃꯤ ꯆꯅꯕꯕ꯭ꯔ ꯍꯥꯏꯦ ꯃꯤ ꯌꯥꯦ ꯇꯕꯣꯅꯁꯨꯄ ꯍꯥꯏꯖꯔꯦ
ꯆꯥꯏ ꯃꯤ ꯅꯪꯕꯣ
ꯑꯩꯅ ꯈꯔ ꯈꯪꯗꯦꯅ ꯑꯩꯉꯣꯟꯗꯅꯕ ꯍꯩꯖꯜꯂꯝꯃ ꯍꯥꯏꯅ
ꯑ ꯏꯪ ꯑꯝꯇꯪ ꯄꯤꯖꯗ ꯌꯥꯔꯣꯏ ꯎꯇꯤ ꯃꯆꯜꯗꯨ ꯄꯨꯔꯛꯑꯒ ꯇꯧꯔꯛꯑꯒ
ꯉ ꯍꯧꯖꯤꯛ ꯀꯩꯅꯣ ꯄꯦ ꯑꯗꯨꯝ ꯄꯩꯖꯟ ꯍꯟꯗꯅ ꯑꯩꯉꯣꯟꯗ ꯂꯦꯡꯕꯗꯣ ꯗꯣꯛꯇꯔ ꯌꯧꯗꯅꯕꯗꯣ ꯈꯪꯉꯗꯤꯡ ꯄꯨꯈꯠꯂꯛꯇꯅ ꯅꯪꯅꯁꯨ
ꯀꯔꯤ ꯂꯩꯔꯒꯦ ꯐꯣꯟ ꯇꯧꯔꯛꯏꯁꯤꯕꯣ ꯀꯩ ꯀꯩ ꯂꯩꯒꯦ ꯌꯥꯦꯍꯔꯣ
ꯀꯩꯁꯨ ꯂꯥꯛꯇ ꯇꯨ ꯀ ꯍꯅꯅꯤꯉ ꯋꯥꯔꯤ ꯍꯥꯏꯥꯟꯅ ꯆꯦ ꯇꯧꯛꯄꯅ
ꯎꯝ ꯍꯣꯏ ꯍꯣꯏ ꯍꯣꯏ ꯍꯣꯏ ꯑꯗꯨꯗꯤ ꯑꯩꯗꯤ ꯊꯕꯛ ꯏꯟꯈꯥꯡ ꯆꯠꯂꯨꯁꯤꯔꯥ ꯍꯥꯏ ꯅꯨꯡꯒꯥꯎ ꯑꯣꯏꯔꯝ ꯌꯧꯔꯣ ꯄꯒꯤꯅ
ꯑꯩꯥꯏ ꯁꯥꯟꯅꯁꯦ ꯆ
ꯑꯣ ꯍ ꯑꯁꯥ ꯑꯗꯨꯗ ꯍ ꯏ ꯁꯅꯅꯦꯖꯦ ꯀꯩꯝ ꯀꯥꯟꯅꯕ ꯃꯤ ꯅꯠꯇꯦꯅꯅ ꯑꯗꯨ ꯑꯗꯨ ꯀꯔꯤꯝ ꯀꯥꯟꯅꯗꯕ ꯀꯔꯤ ꯅꯨꯡꯗꯥꯡ ꯋꯥꯏꯔꯝ ꯌꯧꯄꯒꯤ ꯀꯔꯤꯝ ꯀꯥꯟꯅꯕ ꯅꯠꯇꯦ ꯅꯠꯇꯦꯕ ꯅꯪ ꯐꯣꯟ ꯇꯧꯔꯛꯏꯁꯦ
ꯎꯝ ꯀꯔꯥꯗꯤꯕꯣ ꯅꯉꯣꯟꯗ ꯀꯔꯤ ꯀꯥꯟꯅꯕ ꯄꯤꯗꯣꯔꯤꯒꯦ
ꯑꯁ ꯑꯗꯨ ꯌꯥꯔꯔꯣꯏ ꯅꯪ ꯇꯤꯟꯅꯔꯨꯕꯒꯤ ꯅꯪꯅ ꯐꯣꯟ ꯇꯧꯔꯛꯄꯒꯤ ꯀꯥꯟꯅꯗ꯭ꯔꯦ ꯀꯣꯐꯤ ꯑꯃ ꯇꯪꯈ꯭ꯔꯁꯨ ꯀꯩꯅꯣꯝ ꯇꯧꯔꯁꯨ ꯊꯛꯎꯁꯦꯅ ꯍꯥꯏꯔꯛꯇꯦꯅ ꯍꯣ ꯍꯣ ꯐꯔꯦ ꯐꯔꯦ
ꯑꯩ ꯌꯨꯝ ꯄꯥꯏꯈꯤꯗ꯭ꯔꯦ ꯑꯝꯇ ꯉꯥꯏꯈꯣ
ꯑꯥ